ꯍꯜꯂꯣ
ꯍꯜꯂ‌ꯣ ꯇꯥꯔꯕ‌ꯣ
ꯇꯥꯏꯌ‌ꯦ ꯇꯥꯏꯌ‌ꯦ
ꯅ‌ꯦꯠꯋꯥꯛ ꯌꯥꯝ ꯅꯨꯡꯉꯥꯏꯇꯦ ꯆꯥꯛꯇꯤ ꯊꯣꯡꯉꯕꯣ
ꯊ‌ꯣꯡꯗ꯭ꯔꯤꯗ ꯍꯧꯖꯤꯛꯇ ꯆꯥ ꯊꯛꯄ ꯂꯣꯏꯔ ꯂꯩꯌꯦ ꯆꯔꯥ ꯋꯥꯟꯕ ꯂꯣꯏꯔ ꯑꯉꯥꯡ ꯍꯧꯒꯠꯂꯒ ꯁꯥꯟꯅ ꯁꯥꯟꯅꯔꯒ ꯑꯃꯨꯛ ꯇꯨꯝꯈ꯭ꯔꯦ
ꯑꯩꯗꯤ ꯑꯉꯥꯡ ꯇꯨꯝꯈ꯭ꯔꯗꯤ ꯁꯨꯃꯥꯏꯅ ꯋꯥꯔꯤ ꯁꯥꯟꯅꯕꯗꯤ ꯌꯥꯏꯕꯀꯣ ꯇꯨꯝꯗ꯭ꯔꯗꯤ ꯅꯨꯡꯉꯥꯏꯇꯦꯕ ꯅꯪꯗꯤ ꯀꯩꯇꯧꯔꯤꯅꯣ
ꯑꯩꯁꯨ ꯐꯝꯃꯤꯌꯦ
ꯅꯪꯒꯤ ꯅꯟ ꯏꯁꯇꯣꯞꯇ ꯈꯨꯝꯔꯕ꯭ꯔꯣ
ꯂꯥꯏ ꯈꯨꯝꯗꯦ ꯈꯨꯝꯗꯦ ꯍꯧꯖꯤꯛꯀꯇꯪ ꯅꯪꯗ ꯑꯃꯨꯛ ꯉꯁꯥꯏ ꯇꯧꯕ ꯂꯣꯏꯔꯒ ꯑꯃꯨꯛ ꯇꯧꯗ꯭ꯔꯦ ꯑꯗꯨꯒ ꯍꯧꯖꯤꯛ ꯅꯪꯉꯣꯟꯗ ꯑꯃꯨꯛ ꯇꯧꯔꯛꯄꯗꯨꯅꯦ
ꯇꯧꯑꯣ ꯇꯧꯑꯣ ꯇꯧꯔꯒꯀꯣ ꯐ꯭ꯔꯥꯏꯗꯦꯗꯀꯣ ꯅꯪꯒꯤ ꯅꯪꯒꯤ ꯅꯪ ꯉꯁꯥꯏ ꯍꯪꯕꯗꯣ
ꯍꯣꯏ ꯍꯣꯏ
ꯑꯗꯨꯗꯣ ꯄꯤꯁꯟꯅꯤꯉꯥꯏ
ꯅꯣꯏꯗꯤ ꯆꯥꯛ ꯊꯣꯡꯔꯕꯣ
ꯑꯩ ꯊꯣꯡꯗ꯭ꯔꯤꯌ‌ꯦ
ꯑꯁ ꯅ‌ꯣꯏ ꯈꯨꯟꯒꯤ ꯆꯥꯛ ꯉꯟꯅ ꯊꯣꯡꯉꯦ ꯆꯥꯛ ꯉꯟꯅ ꯆꯥꯏꯌ‌ꯦ ꯇꯧꯋꯦ ꯁꯤꯗꯗꯤ ꯁꯨꯃꯥꯏꯅ ꯇꯧꯗꯦ
ꯄꯨꯡ ꯀꯌꯥ ꯀꯌꯥꯗ ꯆꯥꯕ
ꯃꯝꯕ ꯉꯥꯏꯔꯒ ꯃꯝꯕꯗ ꯑꯗꯨꯝ ꯆꯥꯏ ꯊꯦꯡꯅ ꯄꯨꯡ ꯃꯉꯥ ꯇꯥꯔ ꯇꯥꯗ꯭ꯔꯤꯐꯥꯎ ꯊꯣꯡꯗꯦ ꯁꯤꯗꯗꯤ
ꯑꯩꯈꯣꯏ ꯁꯣꯝꯗꯀꯥꯟꯗꯤ ꯑꯃꯨꯛ ꯊꯦꯡꯕ ꯍꯧꯔꯦꯗ
ꯑꯣ ꯉꯟꯅ ꯆꯥꯕꯅꯗꯤ ꯐꯩꯉꯣ ꯇꯥꯕ꯭ꯔꯣ
ꯇꯥꯏ ꯍꯣꯏ
ꯃꯇꯝ ꯐꯠꯇꯕꯅꯤꯅ ꯀꯣ
ꯎꯝ
ꯉꯟꯅ ꯆꯥꯔꯒ ꯄꯨꯛ ꯊꯜꯂꯒ ꯆꯦꯜꯂꯁꯨ ꯆꯦꯟꯕ ꯅꯨꯡꯉꯥꯏꯅꯤꯉꯥꯏ
ꯅꯪꯗꯤ ꯌꯨꯝꯗ ꯈꯛꯇ ꯑꯉꯥꯡ ꯑꯗꯨꯝ ꯁꯪꯉꯒ ꯂꯩꯔꯕꯣ
ꯍꯣꯏ ꯌꯨꯝ ꯄꯥꯜꯂꯕꯅꯤꯅꯀꯣ ꯄꯥꯟꯊꯣꯛꯇ꯭ꯔꯦ
ꯅꯍꯥꯟꯋꯥꯏꯗꯤ ꯑ ꯂꯩꯁꯥꯔꯤꯉꯩꯗ ꯈꯔ ꯀꯪꯕꯗꯣ ꯍꯧꯖꯤꯛꯇꯤ ꯌꯥꯝ ꯂꯣꯏꯔꯝꯃꯅꯤꯍꯦ
ꯑꯁ ꯀꯪꯉꯦꯗ ꯑꯉꯥꯡꯅ ꯈꯣꯝ ꯊꯛꯄꯗꯨꯗ ꯅꯣꯏꯌꯣ ꯌꯥꯗ꯭ꯔꯦꯗ
ꯅꯪ ꯑꯣꯔꯤꯐ꯭ꯂꯦꯝꯒꯤ ꯄꯣꯠ ꯌꯨꯁ ꯇꯧꯕ꯭ꯔꯣ
ꯇꯧꯗꯦꯗ ꯄꯩꯁꯥ ꯌꯥꯎꯗꯦ ꯅꯣꯏ
ꯑꯁ ꯎꯝ ꯀꯦꯟꯗꯣ ꯌꯦꯡꯉꯣ ꯑꯩ ꯑꯗꯨꯝ ꯊꯥꯔꯛꯀꯦꯀꯣ
ꯎꯝ ꯌꯦꯡꯉꯁꯨ ꯂꯧꯗ꯭ꯔꯁꯨ ꯌꯦꯡꯕꯤꯔꯒꯦ ꯂꯧꯗ꯭ꯔꯁꯨꯀꯣ ꯄꯩꯁꯥ ꯂꯩꯇꯦꯕ ꯑꯉꯟꯗꯒ
ꯂꯧꯗ꯭ꯔꯁꯨ ꯀꯣ ꯂꯧꯗ꯭ꯔꯁꯨ ꯌꯦꯡꯕꯗꯣ ꯈꯟ ꯅꯨꯡꯉꯥꯏꯕꯅꯦꯕ ꯑꯅꯥꯎ ꯑꯅꯥꯎꯕ ꯎꯕꯗꯣ
ꯎꯝ ꯃꯦꯀꯞꯀꯨꯝꯕꯁꯨ ꯇꯧꯗꯦ ꯑꯩꯗꯤ ꯑꯗꯨꯒꯤ
ꯪ ꯔꯣꯁꯟꯒꯨꯝꯕꯗꯤ ꯄꯥꯏꯗꯕ꯭ꯔꯣ
ꯑꯩꯒꯤꯗꯤ ꯂꯩꯔꯤꯌꯦ ꯄꯥꯏꯌꯦ
ꯎꯝ ꯁꯥꯔꯤꯉꯩꯗ ꯁꯤꯖꯤꯟꯅꯧꯔ ꯃꯧ ꯑꯣꯏꯔꯤꯀꯥꯟꯗ ꯃꯥꯏꯗ ꯐꯥꯎ ꯀ꯭ꯔꯤꯁꯨ ꯇꯩꯕ ꯌꯥꯗꯦ ꯑꯉꯥꯡꯁꯤꯅ ꯃꯆꯤꯟ ꯌꯥꯝ ꯌꯥꯎꯋꯦꯕ
ꯃꯃꯥ ꯃꯥꯟꯕ꯭ꯔꯣ ꯃꯄꯥ ꯃꯥꯟꯕ꯭ꯔꯣ ꯑꯉꯥꯡꯁꯤꯡꯗꯤ
ꯅꯪꯒꯤ ꯃꯈꯣꯟꯁꯦ ꯐꯖꯅ ꯀꯟꯅ ꯉꯥꯡꯗꯕ ꯑꯣꯏꯕꯒꯤꯔꯥ ꯈꯪꯗꯦ
ꯑꯉꯥꯡꯗꯣ ꯎꯝ ꯃꯄꯥ ꯃꯥꯟ ꯔꯣ ꯃꯃꯥ ꯃꯥꯟꯕ꯭ꯔꯣ ꯍꯥꯏꯕ ꯇꯥꯏ ꯍꯣꯏ ꯇꯥꯗ꯭ꯔꯣ ꯇꯥꯗꯕ꯭ꯔꯣ
ꯇꯥꯏꯌꯦ ꯇꯥꯏꯌꯦ
ꯎꯝ ꯅꯪꯒꯤꯔꯥ ꯀꯔꯤꯒꯤꯔꯥ ꯑꯩ ꯈꯪꯗꯥꯔꯦ ꯑꯉꯥꯡꯗꯣ ꯃꯄꯥ ꯃꯥꯟꯕ꯭ꯔꯣ ꯃꯃꯥ ꯃꯥꯟꯕ꯭ꯔꯣ ꯍꯥꯏꯕ
ꯑꯁ ꯑꯉꯥꯡꯗꯣ ꯑꯩ ꯃꯥꯟꯕꯒꯤ ꯂꯣꯏꯟ ꯊꯤꯑꯦꯗ
ꯅꯥꯟꯏꯁ ꯅꯨꯄꯥꯗꯤ ꯐꯖꯕ꯭ꯔꯣ
ꯅꯨꯄꯥꯃ ꯂꯣꯏ ꯏ ꯊꯤꯌꯦ
ꯑꯩꯆꯦ ꯃꯄꯥ ꯃꯁꯛꯁꯨ ꯈꯪꯗꯦ
ꯑꯩꯒꯤ ꯅꯨꯄꯥꯒ ꯑꯩꯒꯤ ꯅꯨꯄꯥꯗꯤ ꯌꯥꯝ ꯃꯁꯛ ꯌꯥꯝ ꯐꯖꯩꯌꯦ ꯑꯩꯅ ꯊꯤꯕꯒꯤꯀꯣ ꯑꯊꯤꯕꯗꯣ ꯂꯣꯏ ꯂꯧꯔꯦꯕ ꯑꯩ ꯑꯉꯥꯡ ꯑꯅꯤꯗꯣ
ꯑꯁ ꯐꯖꯩꯍꯦ ꯑꯉꯥꯡꯁꯤꯡꯁꯨ ꯑꯩꯗꯤ ꯃꯁꯛ ꯐꯥꯎ ꯎꯗ꯭ꯔꯤ
ꯅꯪꯅꯕꯨ ꯐꯖꯩꯗ
ꯑꯂꯦ
ꯎꯝ ꯅꯪꯁꯨ ꯎꯗ ꯀꯨꯏꯔꯦ
ꯀꯨꯏꯔꯦ ꯀꯨꯏꯔꯦ ꯆꯍꯤ ꯌꯥꯝꯂꯝꯃꯅꯤꯀꯣ ꯑꯈꯣꯏ ꯊꯦꯡꯅꯗꯕ ꯄꯨꯟꯗꯕꯒꯣ
ꯀꯨꯏꯔꯦ ꯀꯨꯏꯔꯦ
ꯎꯝ ꯑꯅꯥꯝꯕꯣ ꯌꯥꯝ ꯆꯥꯎꯔꯦ ꯑꯈꯣꯏꯁꯨ ꯄꯨꯟꯗꯕ ꯌꯥꯝ ꯀꯨꯏꯔꯦ ꯅꯣꯏ ꯈꯨꯟ ꯎꯝ ꯗꯁꯨ ꯆꯠꯇꯕ ꯌꯥꯝ ꯀꯨꯏꯔꯦ
ꯅꯥꯛꯑꯣ ꯀꯣꯏꯔꯛꯑꯣ ꯑꯩꯈꯣꯏ ꯈꯨꯨꯟꯗꯁꯨ
ꯎꯝ ꯃꯇꯝ ꯐꯔꯗꯤ ꯆꯠꯄ ꯑꯗꯨꯝ ꯌꯥꯕꯀꯣ
ꯎꯝ
ꯄꯤꯅꯤꯄꯥꯔꯤ ꯈꯣꯏꯗꯤ ꯂꯥꯛꯇ꯭ꯔꯣ ꯎꯝ ꯁꯤ ꯏꯝ ꯅꯣꯏ ꯐꯦꯃꯤꯂꯤꯗꯤ ꯏꯃꯨꯡ ꯃꯤ ꯀꯌꯥꯅꯤ ꯍꯥꯏꯕ
ꯀꯔꯤ ꯍꯥꯏꯕ
ꯅꯣꯏꯁ ꯀꯤ ꯃꯦꯝꯕ꯭ꯔꯁꯇꯣ ꯃꯤ ꯀꯌꯥꯅꯤ ꯍꯥꯏꯕ
ꯅꯨꯄꯥ ꯑꯩꯈꯣꯏ ꯅꯨꯄꯥ ꯑꯈꯣꯏꯒꯤ ꯏꯃꯨꯡꯗꯨꯀꯣ ꯑꯩꯒꯤ ꯏꯅꯦꯝꯕꯣꯛ ꯃꯆꯥ ꯃꯆꯥ ꯃꯔꯤ ꯂꯩꯌꯦ ꯃꯔꯤꯗꯨꯗꯤ ꯑꯩꯒꯤ ꯅꯨꯄꯥꯅ ꯈ꯭ꯋꯥꯏ ꯑꯍꯟ ꯀꯣ
ꯎꯝ
ꯎꯝ ꯃꯥꯛꯅꯦ ꯑ‌ ꯅꯦꯛꯁꯇ ꯅꯨꯄꯥ ꯑꯅꯤ ꯑ ꯂꯥꯁꯇ ꯃꯅꯥꯎꯅꯨꯄꯤꯒꯤ ꯃꯤ ꯃꯔꯤ ꯑꯩꯅꯦ ꯑꯩꯒꯤ ꯑꯉꯥꯡ ꯑꯅꯤꯅꯦ ꯑꯩꯒꯤ ꯅꯨꯄꯥꯒꯤ ꯃꯅꯥꯎꯅꯨꯄꯤ ꯑ ꯃꯅꯥꯎꯅꯨꯄꯥ ꯑꯅꯤ ꯁꯨꯏ ꯌꯨꯝꯗ ꯂꯩꯇꯦꯗ ꯃꯄꯥꯟꯂꯣꯝꯗ ꯂꯩꯌꯦ
ꯎꯝ ꯅꯨꯡꯉꯥꯏꯔꯝꯒꯅꯤꯅꯦ ꯑꯗꯨꯗꯤ
ꯑ ꯃꯤꯌꯥꯝꯗꯤ ꯀꯣꯏꯔꯛꯑꯣꯗꯅ
ꯀꯔꯛꯀꯦ ꯀꯣꯏꯔꯛꯀꯦ
ꯑꯁ ꯅꯣꯏ ꯅꯣꯏꯒꯤ ꯅꯣꯏꯕꯨꯗꯤ ꯀꯥꯏꯑꯦꯗ ꯈꯣꯏ ꯌꯨꯝꯗꯤ ꯏꯄꯠ ꯄꯠ ꯂꯩꯌꯦꯗ
ꯑꯥꯏ ꯂꯩ
ꯁꯤꯡꯒꯥꯒ ꯂꯣꯏꯅ ꯍꯣꯔꯤꯅꯤꯅꯦ ꯍꯧꯖꯤꯛ ꯐꯥꯎ ꯍꯧꯖꯤꯛ ꯇꯨꯝꯔꯒ ꯂꯩꯔꯁꯨ ꯀ꯭ꯔꯤ ꯍꯥꯏꯁꯤꯔꯥ ꯑꯇꯤꯌꯥ ꯍꯥꯏꯕ꯭ꯔꯥ
ꯎꯝ
ꯑꯇꯤꯌꯥꯒ ꯎꯒꯦ ꯎꯒꯦ ꯇꯧꯋꯦꯗ
ꯅꯪ ꯅꯨꯄꯥꯗꯤ ꯀꯥꯥꯏ ꯆꯠꯈꯤꯒꯦ
ꯑꯩ ꯅꯨꯄꯥꯔꯥ ꯃꯥꯁꯨ ꯕ꯭ꯔꯦꯟꯗꯥꯗ ꯐꯝꯔ ꯂꯩꯗ
ꯑꯣ
ꯑꯩ ꯏꯅꯦꯝꯕ‌ꯣꯛꯀ ꯑꯩꯒꯤ ꯅꯨꯄꯥꯒꯤ ꯃꯅꯥꯎ ꯅꯨꯨꯄꯤꯅ ꯐꯤ ꯍꯧꯋꯦꯕꯀꯣ
ꯎꯝ
ꯐꯤ ꯁꯥꯅꯤꯡꯉꯥꯏꯒꯤꯗꯣ
ꯎꯝ
ꯇꯥꯕ꯭ꯔꯣ
ꯇꯥꯏꯌꯦ ꯍꯣꯏ
ꯅꯪꯗꯤ ꯐꯤ ꯁꯥꯗ꯭ꯔꯕꯣ
ꯁꯥꯗ꯭ꯔꯦ ꯑꯁ ꯁꯥꯕ ꯉꯝꯗꯦꯗ ꯍꯛꯆꯥꯡ ꯌꯥꯝ ꯁꯣꯛꯑꯦ ꯐꯤ ꯁꯥꯕꯁꯦ
ꯅꯪ ꯐꯅꯦꯛꯀꯨꯝꯕꯗꯤ ꯁꯥꯕ ꯍꯩꯔꯕꯣ ꯃꯇꯥꯏꯒꯤꯗꯣ
ꯎꯝ
ꯏꯁ ꯅꯪ ꯀꯌꯥꯗ ꯌꯣꯟꯒꯦ ꯑꯩꯕꯨꯁꯨ ꯌꯦ ꯑꯃ ꯇꯧꯕꯤꯌꯣꯗꯅ
ꯌꯣꯟꯗꯦꯍꯦ ꯑꯗꯨꯝ ꯁꯦꯠꯅꯤꯡꯉꯥꯏ ꯈꯛꯇꯪ ꯇꯧꯕꯅꯦ
ꯍꯩꯕꯨꯍꯩꯌꯦꯀꯣ
ꯎꯝ ꯍꯩꯇꯦꯗ ꯑꯃꯨꯛ ꯂꯣꯏ ꯀꯥꯎꯈ꯭ꯔꯦꯗ
ꯅꯈꯣꯏ ꯈꯨꯟꯒꯤ ꯀꯅꯥ ꯍꯥꯏꯕ ꯑꯁꯥ ꯄꯥꯎꯒꯤ ꯅꯨꯄꯤꯗꯣ ꯑꯉꯥꯡ ꯂꯩꯔꯕꯣ
ꯂꯩꯇ꯭ꯔꯤ ꯂꯩꯇ꯭ꯔꯤ
ꯂꯩꯇꯦ
ꯎꯝ
ꯄꯨꯗꯤ ꯄꯨꯔꯕꯔꯣ
ꯄꯨꯕ ꯈꯪꯗꯦꯗ ꯌꯥꯝ ꯄꯤꯛ ꯄꯨꯅꯤꯡꯉꯥꯏ ꯃꯥꯟꯗ꯭ꯔꯤꯗ ꯃꯣꯏ ꯂꯥꯛꯄ ꯀꯨꯏꯗ꯭ꯔꯤꯗ
ꯑꯆꯥ ꯑꯗꯨꯗꯤ ꯅꯣꯏ ꯂꯩꯀꯥꯏ ꯎꯝ ꯍꯥ
ꯅꯣꯏ ꯅꯤ ꯑꯗꯨ ꯅꯨꯄꯤꯗꯣ ꯅꯣꯏ ꯄꯨꯟꯕ꯭ꯔꯣ
ꯄꯨꯟꯗꯦ
ꯄꯨꯟꯗꯦꯗ ꯑꯗꯨꯁꯨꯨ ꯗꯨꯝ ꯍꯪꯕꯅꯤꯗ
ꯑꯣ
ꯅꯈꯣꯏ ꯂꯩꯀꯥꯏꯁꯦ ꯑꯉꯥꯡ ꯂꯩꯇ꯭ꯔꯤꯅꯦꯀꯣ ꯑꯗꯨꯗꯤ
ꯎꯝ ꯑꯁ ꯋꯥꯏꯍꯦ ꯍꯧꯖꯤꯛꯇꯤ ꯅꯨꯡꯁꯥ ꯂꯥꯛꯑꯦ ꯅꯨꯡꯁꯥ ꯊꯣꯛꯂꯛꯑꯦ ꯑꯗꯨꯔꯣꯝꯗ ꯊꯣꯛꯇ꯭ꯔꯣ
ꯑꯥꯏꯁ ꯊꯣꯛꯇꯦ ꯅꯣꯡꯒ ꯆꯨꯔꯤꯗ ꯁꯤꯗꯗꯤ
ꯁꯤꯗ ꯍꯧꯖꯤꯛ ꯊꯣꯛꯄ ꯍꯧꯔꯦ
ꯐꯤꯔꯣꯜꯒ ꯀꯪꯕ ꯅꯪꯗꯦ ꯍꯧꯖꯤꯛꯀꯥꯟꯁꯦ ꯑꯉꯥꯡꯅ ꯃꯌꯨꯡ ꯍꯥꯡꯕꯁꯤꯅ
ꯌꯥꯝ ꯋꯥꯏꯍꯦ ꯑꯉꯥꯡ ꯂꯩꯕꯀꯣ ꯑꯩꯕꯥꯎ ꯑ ꯏꯆꯦ ꯑꯦꯅꯤꯃꯦ ꯃꯃꯥꯗꯣ ꯃꯣꯏꯒꯤ ꯐꯥꯎ ꯃꯆꯥ ꯅꯨꯄꯥꯗꯣ ꯁꯦꯟꯅꯥꯕꯗ ꯋꯥꯒꯦ ꯇꯧꯋꯤꯍꯦ ꯑꯩꯐꯥꯎ ꯁꯤꯒꯦ ꯇꯧꯋꯦ ꯅꯣꯏꯗꯤ ꯑꯁ ꯌꯥꯝ ꯋꯥꯔꯝꯒꯅꯤ
ꯃꯥꯅ ꯀꯗꯥꯏ ꯆꯠꯂꯤꯕ ꯂꯧ ꯆꯠꯈꯤꯕ
ꯑꯗꯨꯝ ꯅꯨꯡꯇꯤꯒꯤ ꯅꯣꯏꯗꯤꯀꯣ ꯇꯨꯝꯕꯗꯁꯨ ꯍꯧꯒꯠꯄꯗꯁꯨ ꯂꯥꯏ ꯌꯥꯝ ꯋꯥꯔꯝꯒꯅꯤꯌꯦ
ꯑꯁꯁꯦꯡꯕ ꯐꯥꯏꯕꯒ ꯊꯛꯄꯒ ꯆꯥꯕꯒ ꯇꯧꯔ ꯂꯩꯔꯦ
ꯑꯗꯨꯅꯦ ꯑꯃꯨꯛ ꯄꯦꯟꯗ꯭ꯔꯥꯁꯨ ꯑꯃꯨꯛ ꯅꯤꯉꯥꯏ ꯍꯧꯔꯅꯤ
ꯑꯝ ꯑꯁ ꯑꯉꯥꯡ ꯑꯉꯥꯡ ꯑꯉꯥꯡ ꯂꯧꯕ ꯇꯝꯃꯣꯍꯦ ꯅꯪꯁꯨ ꯈꯔ ꯍꯩꯅꯤꯉꯥꯏ ꯀꯣ ꯅꯤꯡꯃꯩ ꯅꯤꯡꯃꯩꯂꯨꯗꯤ ꯌꯥꯝ ꯅꯨꯡꯉꯥꯏꯔꯤꯕ꯭ꯔꯣ
ꯑꯝ ꯑꯁ ꯅꯝꯇꯤꯒꯤ ꯊꯣꯛꯑꯦ ꯑꯩꯈꯣꯏꯗ ꯑꯗꯨꯒ ꯀꯩ ꯑꯥ ꯑꯗꯨꯗꯨꯒ ꯑꯗꯨꯝꯁꯨ ꯁꯥꯅꯔꯒ ꯂꯩꯔꯦ
ꯅꯤꯡ ꯅꯤꯡ ꯅꯤꯡꯃꯩꯂꯨꯒꯤ ꯗ꯭ꯔꯦꯁꯁꯨ ꯌꯥꯝ ꯅꯣꯛꯅꯤꯡꯕꯅꯤꯀꯣ
ꯎꯝ
ꯃꯃꯥꯁꯦ ꯈꯔ ꯑꯍꯟ ꯑꯣꯏꯕꯅꯤꯅ ꯑꯉꯥꯡꯒꯤ ꯗ꯭ꯔꯦꯁ ꯍꯥꯞꯄꯤꯗꯦꯕ
ꯎꯝ
ꯊꯥꯏꯅꯒꯤ ꯗ꯭ꯔꯦꯖꯁꯦ ꯍꯥꯞꯈꯤꯌ‌ꯦꯕ
ꯑꯗꯨꯅꯦ ꯆꯥꯎꯔꯦ ꯑꯅꯤꯝꯂ‌ꯣꯏꯁꯨ
ꯃꯆꯤꯟꯗꯤ ꯌꯥꯝ ꯍꯩꯔꯦ ꯅꯤꯡꯁꯦꯜ ꯌꯦꯡꯕ ꯌꯥꯝ ꯀꯜꯂꯦ ꯍꯥꯏꯌꯦ ꯑꯗꯨ ꯑꯉꯥꯡꯗꯣ
ꯑꯥꯁ ꯗ꯭ꯔꯦꯁꯀ ꯐꯖꯕ ꯁꯦꯠꯂꯗꯤꯀꯣ
ꯎꯝ
ꯑꯦ ꯎꯠꯅꯤꯉꯥꯏꯗꯣ ꯌꯦꯡꯕꯤꯌꯣꯅ ꯎꯠꯅꯤꯉꯥꯏꯗ ꯑꯗꯨꯝ ꯊꯣꯛꯑꯅꯤ ꯑꯩꯈꯣꯏꯗ
ꯎꯝ
ꯖꯒꯣꯏꯁꯨ ꯑꯗꯨ ꯅꯨꯄꯤꯗꯨ ꯖꯒꯣꯏꯁꯨ ꯌꯥꯝ ꯁꯥꯕ ꯍꯩꯌꯦ ꯃꯁꯛ ꯃꯥꯟꯗꯅ ꯌꯥꯝ ꯍꯩꯌꯦ
ꯑꯃꯝ
ꯍꯧꯖꯤꯛꯇꯤ ꯂꯩꯩꯁꯥꯕꯤ ꯐꯥꯔꯦꯗ
ꯑꯃꯝ ꯌꯥꯝ ꯊꯨꯅ ꯆꯥꯎꯕꯨ ꯆꯥꯎꯋꯦ ꯃꯥꯗꯣ
ꯑꯃꯝ ꯀ꯭ꯂꯥꯁ ꯀꯌꯥꯔꯁꯨ ꯈꯪꯗ꯭ꯔꯦꯗ ꯑꯩꯐꯥꯎ ꯃꯣꯏꯒꯤ ꯀ꯭ꯂꯥꯁꯐꯥꯎ ꯂꯣꯏ ꯈꯪꯗꯦ ꯂꯣꯏꯅ ꯍꯪꯉꯁꯨ ꯑꯃꯨꯛ ꯀꯥꯎꯋꯦ ꯅꯍꯥꯟꯗꯣ ꯅꯤꯡꯂꯨ ꯅꯪ ꯔꯦꯡ ꯂꯥꯛꯄ꯭ꯔꯣ ꯍꯥꯏꯔꯒ ꯑꯩꯗꯤ ꯂꯥꯛꯇꯦ ꯁꯤꯝꯄꯜꯅꯦ ꯍꯥꯏꯔꯛꯏꯕꯅꯦ ꯌꯥꯝ ꯍꯔꯥꯎꯔꯒ ꯀꯣ
ꯑꯃꯝ
ꯍꯨꯝ ꯍꯨꯝ ꯁ
ꯁ꯭ꯀꯨꯜ ꯕꯦꯟꯗ ꯆꯠꯂꯤꯌꯦ ꯆꯠꯂꯤꯕ꯭ꯔꯣ ꯃꯥꯗꯨꯕꯣ
ꯅꯠꯇꯦ ꯁꯤ ꯑꯈꯣꯏ ꯃꯅꯥꯛꯇ ꯁ꯭ꯀꯨꯜ ꯑꯃ ꯂꯩꯕꯗꯣ
ꯌꯨꯝ ꯃꯊꯛꯀꯤꯗꯨꯔꯣ
ꯅꯠꯇꯦ ꯅꯠꯇꯦ ꯅꯠꯇꯦ ꯗꯨꯀꯥꯟ ꯃꯈꯥ ꯃꯈꯥꯗ ꯂꯩꯕꯗꯣ ꯃꯩꯇꯩꯒꯤ ꯑꯃ ꯂꯩꯕꯗꯣ
ꯑꯃꯝ
ꯑꯗꯨꯗ ꯇꯝꯕ ꯃꯥꯗꯣ
ꯅꯍꯥꯟ ꯕꯦꯟꯗ ꯍꯦꯛ ꯆꯠꯂꯤꯕ ꯅꯠꯇ꯭ꯔꯥ ꯒꯥꯔꯤꯔ
ꯎꯝ ꯍꯧꯖꯤꯛꯇꯤ ꯂꯩꯁꯥꯕꯤ ꯐꯥꯔꯕꯅꯤꯅ ꯈꯣꯡꯅ ꯆꯠꯄ ꯍꯧꯔꯦ
ꯁꯥꯁ ꯅꯩꯔꯦꯀꯣ ꯃꯥꯕꯨ ꯀꯅꯥ ꯀꯅꯥ ꯆꯠ ꯃꯃꯥꯟꯅꯕꯤ ꯂꯩꯕ꯭ꯔꯣ ꯈꯣꯡꯅ ꯆꯠꯅꯤꯡꯉꯥꯏ
ꯑꯁ ꯑꯉꯥꯡ ꯃꯤꯌꯥꯝꯗꯣ ꯌꯥꯝꯃꯦ ꯃꯣꯏ ꯄꯨꯂꯞ ꯆꯠꯄꯅꯦ ꯅꯨꯡꯉꯥꯏꯕꯒꯤ ꯅꯤꯅꯦ ꯃꯣꯏꯁꯨꯁꯨ
ꯑꯣ
ꯌꯨꯝꯗ ꯐꯥꯎ ꯂꯩꯔꯔꯣꯏꯌꯦ ꯃꯣꯏ ꯃꯃꯥ ꯃꯄꯥꯗꯤ ꯑꯗꯨꯝ ꯅꯨꯡꯇꯤꯒꯤ ꯂꯧ ꯆꯠꯄꯅꯤꯅꯀꯣ ꯃꯆꯥ ꯃ ꯊꯟꯗ ꯑꯗꯨꯝ ꯊꯝꯃꯒ ꯃꯣꯏꯗꯤ ꯑꯗꯨꯝ ꯃꯥ ꯅꯤꯡꯂꯨꯒ ꯅꯤꯡꯂꯨ ꯊꯣꯛꯄ ꯃ ꯃꯃꯥꯒ ꯃꯄꯥꯒ ꯃꯄꯥ